ꯍꯜꯂꯣ
ꯑ
ꯇꯥꯕꯔꯨ
ꯇꯥꯏꯍꯦ ꯇꯥꯗꯕ꯭ꯔꯣ
ꯇꯥꯏꯌꯦ ꯇꯥꯏ ꯇꯥꯏ
ꯎꯝ ꯀꯥꯏꯗꯩꯅ
ꯌꯦꯁꯦ ꯍꯧ ꯇꯇ ꯍꯥꯏꯔꯒꯦ
ꯑꯁ ꯀꯔꯦꯦꯟ ꯆꯪꯅ
ꯃꯁꯤ ꯌꯦꯟꯒꯤ ꯃꯅꯨꯡ ꯁꯥꯗꯣ
ꯅꯣꯏꯗꯤ ꯑꯍꯥꯎꯕ ꯈꯛꯇ ꯆꯥꯏꯅꯦ ꯀꯣ
ꯑꯣꯀꯦ
ꯀꯩꯅꯣꯅꯦ ꯃꯤ ꯃꯈꯣꯟ ꯌꯥꯝ ꯇꯥꯏꯗ
ꯌꯦꯁ ꯍꯣꯏ ꯑꯩꯈꯣꯏ ꯏꯃꯥꯟꯅꯕ ꯂꯩꯕꯤꯀꯣ
ꯀꯩꯅꯣꯅꯦ ꯌꯥꯝ ꯂꯥꯡꯉꯦꯅꯦ
ꯑꯦ ꯎꯝ ꯍꯧꯖꯤꯣꯏꯗꯤ ꯌꯥꯔꯕꯣ
ꯍꯥ
ꯍꯧꯖꯤꯛꯇꯤ ꯌꯥꯔꯕꯣ
ꯑꯥ ꯍꯧꯖꯤꯛ ꯈꯔ ꯐꯕ ꯃꯥꯜꯂꯦ ꯑꯁꯂꯤ ꯍꯥꯏ ꯑꯍꯥꯎ ꯑꯍꯥꯎ ꯃ ꯆꯥꯏꯀ ꯑꯩꯈꯣꯏꯒꯤꯁꯨ ꯈꯔ ꯈꯔꯄꯤꯔꯛꯑꯣ
ꯇꯦꯡ꯭ꯔꯣ
ꯍꯣꯏ ꯑꯩꯈꯣꯏꯗꯤ ꯍꯟꯗꯥꯛ ꯍꯥꯎꯇꯦꯅꯦ ꯀꯥꯡꯁꯣꯏꯒꯨꯝꯕ ꯈꯛꯇ ꯆꯥꯔꯦ
ꯑꯗꯨ ꯑꯣꯏꯔꯗꯤ ꯑꯩꯒ ꯌꯨꯝ ꯑꯩꯒ ꯂꯣꯏꯅꯕ ꯇꯥꯔꯤꯅꯦ ꯑꯗꯨꯅꯦ
ꯅꯣꯏꯒꯤ ꯌꯨꯝꯗ ꯂꯥꯛꯑꯣ ꯍꯥꯏꯕ꯭ꯔꯣ
ꯂꯥꯛꯄ ꯈꯛꯇ ꯅꯠꯇꯦ ꯄꯨꯟꯁꯤ ꯆꯨꯞꯄ ꯂꯩꯅꯤꯡꯉꯥꯏꯅꯦ ꯀꯩꯅ ꯍꯥꯏꯁꯦ
ꯅꯩꯅꯅꯀꯣ
ꯁꯣꯝꯗꯤ ꯊꯕꯛꯛꯇꯠꯇ꯭ꯔꯣ ꯍꯥ ꯍꯔꯛꯑꯣ
ꯍꯟꯗꯛꯁꯦ ꯐꯨꯠꯕꯣꯜꯗꯨꯣ ꯌꯦꯡꯕ꯭ꯔꯣ
ꯑꯁ ꯑꯩꯗꯤ ꯕꯣꯜꯗꯣ ꯍꯧꯔꯛꯄꯗꯤ ꯐꯖꯅ ꯌꯦꯡꯉꯝꯃꯦ ꯑꯗꯣ ꯍꯟꯗꯛꯇꯤ ꯊꯕꯛ ꯈꯔ ꯆꯤꯟꯕꯒꯤ ꯌꯦꯡꯗꯦ ꯑꯗꯣ ꯉꯔꯥꯡꯒꯤ ꯕꯣꯗꯣ ꯑꯁ ꯌꯦꯡꯅꯤꯡꯕꯅ ꯗꯣ ꯌꯦꯡꯕ ꯐꯪꯗ꯭ꯔꯦꯅꯦ
ꯕ꯭ꯔꯥꯖꯤꯜꯒꯨꯗꯔꯣ ꯑꯁ ꯑꯩꯗꯤ ꯀꯞꯄꯅꯦꯍꯦ
ꯑ ꯅꯪꯁꯨ ꯀꯄ꯭ꯔꯣ ꯃꯤ ꯌꯥꯝ ꯀꯝꯅ ꯅꯨꯡꯉꯥꯏꯇꯦꯅꯦ
ꯑꯩꯒꯤ ꯃꯥꯡꯗ ꯀꯞ ꯂꯩ
ꯑꯁ ꯁꯤꯁꯤ ꯂꯣꯏꯔꯦꯍꯦ ꯅꯪꯁꯨ ꯑꯁꯦꯡꯕꯗ ꯍꯥꯏꯔꯒ ꯃꯤ ꯑꯁꯦꯡꯕꯅꯣ ꯏ ꯀꯅꯅꯣ
ꯍꯣꯏ ꯂꯦꯃꯥꯔꯗꯨꯣ ꯌꯥꯝ ꯅꯨꯡꯁꯤꯌꯦꯗ
ꯑꯩꯗꯤ ꯃꯦꯁꯤ ꯐꯦꯅꯦ ꯍꯥꯏꯔꯁꯨ ꯍꯣꯏ ꯅꯨꯡꯁꯤꯅꯤꯅ ꯃꯣꯏꯗꯣ ꯑꯁ ꯃꯥ ꯅꯨꯄꯤ ꯇꯥꯔ ꯂ ꯅꯨꯡꯉꯥꯏ ꯇꯝꯅꯦ ꯊꯃꯣꯏ ꯁꯣꯏꯅꯦ
ꯑꯟ ꯈꯣꯋꯥꯏ ꯄꯥꯝꯗꯕ ꯍꯥꯏꯗ ꯃꯦꯁꯤꯅ ꯐꯥꯔꯁꯅꯦꯕ ꯑꯗꯣ ꯁꯦꯀꯦꯟꯅ ꯅ ꯃꯥꯅꯤ ꯋꯥ
ꯑꯗꯣ ꯍꯣꯏ ꯃꯤ ꯂꯣꯏ ꯀꯛꯄꯅꯤ ꯅꯃꯣꯏꯒꯤ ꯐ꯭ꯔꯦꯟ ꯃꯌꯥꯝꯗ ꯑꯅꯝꯕꯅ ꯄꯤ ꯇꯥꯏꯅꯦ
ꯑ
ꯃ ꯑꯑ ꯅꯣꯔꯋꯦ ꯐꯂꯒꯥ ꯀꯤꯄꯥꯔ ꯍꯥꯏꯅ ꯑꯗꯤꯅꯦ ꯑꯣꯏꯦ
ꯐꯨꯅꯤꯡꯉꯦꯀꯣ
ꯔꯁꯤ ꯀ ꯌꯥꯎꯋꯦ ꯐꯨꯅꯤꯡ ꯔꯁꯤ ꯀ ꯌꯥꯎꯋꯦ ꯃꯥꯏ
ꯅꯪ ꯁꯥꯟꯅꯕ ꯍꯥꯏꯕ꯭ꯔꯥ
ꯑꯃ ꯍꯥꯏꯥꯏꯇꯒ
ꯀꯩꯅꯣ ꯍꯩꯖꯤꯟꯕ ꯌꯥꯗ꯭ꯔꯣ
ꯋꯥ
ꯍꯩꯖꯤꯟꯕ ꯌꯥꯗ꯭ꯔꯣ
ꯣꯁꯅꯕꯥꯏꯗ ꯀꯗ
ꯑꯗ ꯍꯩꯃꯦꯗ꯭ꯔꯣ
ꯄꯩꯗꯤꯜꯕꯣꯏꯅꯦ
ꯕꯣꯜꯕꯣꯏ ꯁꯥꯟꯅꯅꯕ ꯍꯥꯏꯩꯗꯦ ꯣꯜꯕꯣꯏꯅꯦꯕ
ꯑ
ꯌꯥꯏꯅꯦ ꯑꯗꯨꯁꯨ ꯅꯪꯗꯤ ꯊꯕꯛ ꯇꯧꯗ꯭ꯔꯣ
ꯑ
ꯊꯕꯛ ꯇꯧꯗꯕ꯭ꯔꯕ
ꯊꯞꯛꯇ ꯑꯣꯏꯋꯦ ꯊꯞ ꯇ ꯑꯣꯏꯋꯦ
ꯎꯝ ꯐꯩꯅꯦ ꯊꯕꯛ ꯁꯨ ꯇꯕ ꯕꯣꯜꯁꯨ ꯌꯦꯡꯕ ꯍꯣꯏ ꯇꯧꯋꯦ ꯇꯧꯕꯒꯤ ꯅꯨꯡꯗꯥꯡꯁꯦ ꯑꯩꯁꯦ ꯐꯪꯗꯦꯕ ꯕꯣꯜ ꯌꯦꯡꯕ
ꯑꯣ ꯃꯄꯥꯟꯗ ꯂꯩꯕ꯭ꯔꯣ
ꯑ ꯐꯅ ꯅꯦꯠꯇꯦꯗ ꯀꯃꯥꯏ ꯃꯄꯥꯟ ꯆꯠꯀꯔꯣ ꯃꯅꯤꯄꯨꯔꯁꯤ ꯌꯥꯝ ꯂꯩꯕ ꯅꯨꯡꯉꯥꯏꯔꯒ ꯃꯄꯥꯟꯗꯨꯅ ꯍꯦꯟꯅ ꯁꯥꯏ ꯍꯧꯖꯤꯛꯇꯤ ꯃꯅꯤꯄꯨꯔꯁꯨ ꯁꯥꯔꯦꯀꯣ ꯃꯄꯥꯟꯗꯦꯁꯃ ꯁꯥꯔꯦꯗ ꯑꯗꯨ ꯑꯣꯏꯔꯁꯨ ꯆꯤꯟꯖꯥꯛꯇꯣ ꯃꯅꯤꯄꯨꯔꯅ ꯍꯦꯟꯅ ꯉꯥꯏ ꯃꯄꯥꯟ ꯂꯝꯒꯤꯗꯣ ꯑꯩꯗꯤ ꯆꯥꯅꯤꯡꯗꯦ
ꯃꯄꯥꯟꯗ ꯂꯩꯕꯁꯦ ꯑꯃꯔꯣꯝꯗꯗꯤ ꯑꯗꯨꯗꯤ ꯅꯨꯡꯉꯥꯏꯌꯦ ꯑꯃꯣꯝꯗ ꯅꯨꯡꯉꯥꯏꯇꯦ ꯍꯥꯏꯗꯤ ꯑꯃꯣꯝꯗ ꯅꯨꯡꯉꯥꯏ ꯍꯥꯏꯁꯦ ꯀꯅꯁꯔ ꯑꯥ ꯃꯣꯏꯒꯤ ꯏꯟꯚꯥꯏꯔꯣꯟꯃꯦꯟꯗꯣ ꯑ ꯄꯥꯥꯟꯕꯤ ꯃꯔꯔꯃꯦꯟꯗꯣ ꯑꯗꯨ ꯈꯪꯉꯤꯅ
ꯍꯣꯏ ꯑꯗꯣ ꯑꯩꯗꯤ ꯆꯠ ꯑꯩꯗꯣ ꯃꯃꯥꯡ ꯍꯥꯀꯨꯝꯗꯣ ꯑꯩꯅ ꯆꯠꯈ꯭ꯔꯕꯅꯦ ꯑꯗꯣ ꯑꯃꯨꯛꯀ ꯆꯠꯅꯤꯡꯕ ꯐꯥꯎꯗ꯭ꯔꯦꯅꯦ ꯑꯩꯗꯤ
ꯍꯣꯏ ꯑꯩꯁꯨ ꯍꯟꯗꯛ ꯊꯣꯛꯀꯅꯤ ꯍꯟꯗꯛꯇꯒꯤ ꯊꯣꯛꯀꯅꯤ ꯑꯗꯨꯒ ꯊꯣꯛꯑꯒ ꯑꯃꯨꯛꯛꯇꯥꯛ ꯁꯦꯔ ꯇ ꯂꯣꯏꯗꯔ ꯈꯥꯟ ꯃ ꯇꯥꯟ ꯃ ꯇꯂꯦꯗ ꯑꯗꯨ ꯋꯥꯕꯗꯣ
ꯑꯥ ꯑꯁ ꯈꯪꯗꯦꯗ ꯅꯗꯤꯦ ꯐꯥꯏꯅ ꯅꯣꯏꯗꯤ ꯗꯦ ꯇꯥꯏꯝ ꯊꯕꯛ ꯇꯧꯕ꯭ꯔꯣ ꯅꯨꯡꯗꯥꯡꯒ ꯇꯧꯕ꯭ꯔꯣ
ꯑ
ꯅꯨꯡꯗꯥꯡꯗ ꯊꯕꯛ ꯂꯧꯔꯕ
ꯑꯩꯔꯣ ꯍꯣꯏ ꯅꯨꯡꯗꯥꯡꯗ ꯊꯕꯛ ꯇꯧꯕꯅꯦ
ꯍꯥꯏ
ꯅꯪ ꯀꯥꯏ ꯍꯥꯏꯗ꯭ꯔꯥ ꯑꯥꯐꯇ꯭ꯔꯅꯨꯟꯗꯨ ꯑꯥꯐꯇ꯭ꯔꯅꯨꯟꯗ ꯆꯠꯂꯒ ꯑꯗꯨꯝ ꯅꯨꯡꯗꯥꯡ ꯎꯝ ꯄꯨꯡ ꯇꯔꯥ ꯂꯅ ꯂꯥꯛꯄꯅꯦ
ꯑꯁꯄꯪꯕꯔ ꯊꯦꯡꯉꯦꯀ ꯑꯗꯨꯝ ꯑꯗꯣ ꯁꯤꯗꯗꯤ ꯊꯦꯡꯉꯦ ꯍꯥꯏꯕ ꯋꯥꯅꯤ ꯃꯄꯥꯟꯅꯗꯤ ꯊꯦꯡꯉ‌ꯣꯏꯗ ꯃꯤ ꯌꯥꯝ ꯆꯠꯅꯕꯅꯤꯅ ꯅꯨꯡꯗꯥꯡ
ꯍꯣꯏ ꯍꯣꯏ ꯍꯣꯏ
ꯑꯩꯗꯣ ꯉꯔꯥꯡꯗꯒꯤ ꯂꯣꯛꯁꯦ ꯈꯨꯏꯌꯦꯕ
ꯑꯗꯨꯅ ꯇꯥꯕ ꯅꯨꯡꯉꯥꯏ ꯌ‌ꯦꯗꯥ
ꯍꯥ
ꯑꯗꯨꯁ ꯇꯥꯕ ꯅꯨꯡꯉꯥꯏꯌꯦꯕ
ꯏꯁꯥꯅꯣ ꯀꯃꯥꯏ ꯍꯥꯏꯒꯅꯤ ꯄꯥꯡꯒꯜ ꯌꯥꯎꯗꯕꯒꯤ ꯂꯧꯅꯔꯤꯅꯦ ꯍꯥꯏꯗꯤ ꯑꯩꯅ ꯌꯦꯡꯁꯤꯟꯕ ꯃꯤꯗꯣ ꯃꯥꯁꯨ ꯂꯣꯛ ꯇꯧꯔꯒ ꯃꯁꯥꯗꯣ ꯅꯨꯡꯉꯥꯏꯇꯕꯅꯦꯕ ꯑꯗꯨ ꯂꯧꯅꯕ ꯃꯥꯥꯟꯕ
ꯑꯗꯨ ꯑꯩ ꯕꯃꯥ ꯍꯩꯏꯈꯤꯅꯤ
ꯍꯥꯏ ꯕꯤꯌꯣ
ꯑꯁꯤꯁꯦ ꯆꯨꯝꯕ꯭ꯔꯥ ꯆꯨꯝꯗꯕ꯭ꯔꯥ ꯑꯝꯇ ꯍꯥꯏꯕꯤꯌꯨꯀꯣ ꯍꯥꯏꯗꯤ ꯅꯨꯄꯤ ꯅꯨꯄꯤ ꯈꯣꯏꯁꯦ
ꯎꯝ
ꯅꯨꯄꯤꯁꯤꯡꯁꯦ ꯐꯣꯟꯗ ꯃꯈꯣꯟ ꯐꯖꯕꯗꯣ ꯇꯥꯕ ꯐꯣꯟꯗ ꯃꯈꯣꯟ ꯐꯗꯕꯗ ꯑꯗꯨ ꯅꯨꯄꯤꯗ ꯁꯦꯡꯕꯗ ꯃꯁꯛ ꯊꯤꯌꯦ ꯍꯥꯏꯕꯁꯦ ꯆꯨꯝꯕ꯭ꯔꯅꯦ
ꯐꯖꯕꯁꯨ ꯌꯥꯎꯅꯦ ꯍꯣꯏ ꯑꯗꯨꯝ ꯑꯗꯨꯝꯅꯁꯨ ꯍꯥꯏꯅꯩ ꯑꯌꯦꯕꯀꯣ ꯑꯗꯣ ꯑꯩꯒꯤ ꯑꯩꯒꯤ ꯋꯥꯈꯜꯂꯣꯟꯗꯗꯤ ꯑꯗꯨ ꯑꯣꯏꯗꯦꯗ ꯑꯁꯦꯡꯕꯗ ꯍꯥꯏꯗꯤ ꯈꯣꯟꯗꯣ ꯎꯝ ꯃꯁꯛ ꯐꯖꯔꯁ ꯁꯨ ꯃꯈꯣꯟ ꯐꯖꯕ ꯑꯗꯨꯝ ꯂꯩꯌꯦ ꯊꯤꯔꯁꯨ ꯃꯈꯣꯟ ꯐꯖꯕꯁꯨ
ꯑꯗꯨ ꯑꯌꯥꯝꯕꯅ ꯊꯤꯕꯨ ꯃꯥꯜꯂꯀꯤ ꯑꯗꯨꯔꯣꯝꯗ ꯑꯗꯣ
ꯑꯩꯗꯤ ꯈꯪꯗꯦ ꯑꯩꯗꯤ ꯊꯤꯕ꯭ꯔꯣ
ꯍ
ꯅꯪꯒꯤꯁꯦ ꯅꯪꯒꯤꯁꯦ ꯑꯩꯁꯦ ꯊꯤꯌꯦ ꯍꯥꯏꯅꯤꯡꯉ ꯃꯜꯅꯤꯗ
ꯇꯣꯏꯒꯤ ꯅꯠꯇꯦꯗ ꯑꯁ ꯂꯥꯟꯅ ꯇꯧꯕꯅꯦꯍꯦ ꯑꯗꯨꯝ ꯍꯥꯡꯕꯅꯦ ꯅꯪꯉꯣꯟꯗ ꯅꯪ ꯍꯥꯏꯗꯤ ꯄꯤꯔ ꯇꯧꯕꯁꯦ
ꯑꯥ
ꯑꯩ ꯌꯥꯝ ꯇꯧꯗꯦꯕ ꯑꯗꯨꯒꯤ
ꯑꯩꯗꯤꯀꯣ
ꯎꯝ ꯍꯥꯏꯌꫭ ꯍꯥꯏꯌꫭ
ꯑꯩꯒꯤ ꯁꯛꯁꯦ ꯀꯩ ꯍꯥꯏꯒꯅꯤ ꯊꯤꯁꯨ ꯊꯤꯗꯦ ꯐꯁꯨ ꯐꯖꯗꯦ ꯃꯌꯥꯏꯗꯅꯦ
ꯑꯗꯨꯅꯦ ꯌꯥꯝ ꯀꯨꯏ ꯑꯗꯨꯅꯦ ꯌꯥꯝ ꯀꯨꯏꯅ ꯌꯦꯡꯕꯩ ꯌꯥꯔ‌ꯦ ꯍꯥꯏ ꯑ ꯌꯦꯡ ꯌꯥꯝ ꯀꯨꯏꯅ ꯌꯦꯡꯕ ꯅꯨꯡꯉꯥꯏ ꯍꯥꯏꯗꯣ ꯑꯗꯨꯒꯨꯝꯕꯗꯨꯅꯦ
ꯑꯗꯨꯝꯕꯗ‌ꯣ ꯑꯩꯉꯣꯟꯗ ꯑ ꯑ ꯍꯥꯏꯗꯤ ꯍꯥꯏꯌꯦ ꯑꯩꯅ ꯏꯁꯥꯅ ꯊꯥꯒꯠꯄ ꯋꯥ ꯅꯠꯇꯕꯀꯣ ꯍꯥꯏꯗꯤꯀꯣ ꯀꯨꯏꯅ ꯌꯦꯡꯉꯀꯥꯟꯗ ꯑꯣꯏꯅ ꯔꯥꯁꯤ ꯌꯥꯝ ꯂꯩꯌ‌ꯦ ꯍꯥꯏꯌ‌ꯦ
ꯑꯗꯨꯅꯤ
ꯑꯩꯅ ꯍꯥꯏꯕꯗꯤ ꯅꯠꯇꯦ ꯃꯤꯅ ꯑꯗꯨꯝ ꯑꯩꯒꯤ ꯈꯪꯅꯕ ꯑ ꯀꯣꯂꯤꯛꯁꯤꯡ ꯑꯗꯒꯤ ꯐ꯭ꯔꯦꯟ ꯃꯌꯥꯝꯗ ꯑꯗꯨ ꯃ‌ꯣꯏꯅ ꯑꯗꯨꯝ ꯍꯥꯏ
ꯅꯪꯒꯤ ꯍꯦꯛ ꯌꯦꯡꯕꯗꯀꯣ ꯑꯩ ꯁꯛꯇꯣ ꯑꯁ ꯑꯉꯥꯡꯒꯤ ꯃꯩꯗꯥ ꯂꯧꯕꯒꯤ ꯇꯥꯏꯞꯇ ꯅꯤ ꯌꯦꯡꯕꯗ ꯗꯨ ꯅꯨꯡꯁꯤꯌ‌ꯦ ꯑꯗ‌ꯣ ꯀꯨꯏꯅ ꯌ‌ꯦꯡꯉ ꯉꯀꯥꯟꯅ ꯍꯦꯟꯅ ꯐꯖꯩꯌꯦ ꯍꯥꯏꯌꯦ ꯍꯦꯛ ꯌꯦꯡꯉꯒꯀꯣ ꯐꯖꯕꯗꯣ ꯑꯣꯏꯗꯦ ꯍꯥꯏ
ꯑꯥ
ꯀꯨꯏꯅ ꯇꯤꯟꯅꯔꯛꯄ ꯏꯃꯥꯟꯅꯕꯤꯁꯤꯡꯅ ꯑꯗꯨꯝ ꯍꯥꯏꯌꯦꯕ ꯑ ꯑꯗꯨ ꯑꯩꯗꯤ ꯈꯪꯗꯦ ꯑꯩꯒꯤ ꯋꯥꯈꯜꯗꯗꯤ ꯑ ꯑꯣꯏꯗꯕ ꯃꯥꯜꯂꯦꯗ ꯑꯥ
ꯅꯨꯄꯤ ꯈꯣꯏꯁꯦ ꯑꯩ ꯍꯥꯏꯒꯦ ꯀꯩꯅꯣ ꯑꯁꯤꯁꯨ ꯆꯨꯝꯕ꯭ꯔꯥ ꯆꯨꯝꯗꯕ꯭ꯔꯥ ꯑꯝꯇ ꯍꯥꯏꯕꯤꯌꯣ
ꯀꯩꯅꯣ ꯅꯪ ꯅꯨꯄꯤꯅ ꯅꯨꯄꯤꯅ ꯍꯥꯏꯔꯛ ꯅꯪꯅ ꯍꯥꯏꯕꯗ ꯅꯨꯄꯤꯗꯣ ꯌꯥꯔꯛꯇꯕꯒꯨꯝꯕ ꯂꯩꯕ꯭ꯔꯕ ꯅꯪꯅ ꯄꯥꯝꯃꯒ ꯌꯥꯔꯛꯇꯕ
ꯑꯗꯨ ꯑꯗꯨ ꯅꯠꯇ‌ꯦꯗ ꯑꯗꯨꯝ ꯍꯥꯏꯅ ꯃꯤꯌꯥꯝ ꯑꯗꯨꯝ ꯍꯩꯅꯕꯒꯤꯀꯣ
ꯑꯍ‌ꯦ
ꯅꯪ ꯅꯨꯄꯤꯅꯤꯅ ꯅꯨꯄꯤꯈꯣꯏꯗꯤ ꯑꯗꯨꯝ ꯈꯪꯕꯅꯤꯅ ꯅꯨꯄꯤꯒꯤ ꯃꯣꯏꯗꯣ ꯑꯗꯨ ꯈꯪꯗꯕꯒꯤ ꯐꯪꯍꯟꯕꯅ ꯐꯩꯌꯦꯅ ꯑꯗꯣ ꯑꯗꯨꯅꯤꯗ ꯑꯁ ꯑꯩꯈꯣꯏ ꯑꯩꯈꯣꯏꯔꯣꯝꯗ ꯌꯥꯎꯅꯤꯡꯕꯅ ꯑꯩꯁꯨ ꯁꯤꯗ‌ꯣꯔ‌ꯦ
ꯅ‌ꯣ
ꯑꯩꯈꯣꯏ ꯈꯨꯟꯗ ꯌꯨꯝ ꯌꯨꯝ ꯌꯥꯎꯅꯤꯡꯗꯨꯅ ꯁꯤꯗ‌ꯣꯔꯦꯕ
ꯊꯤꯟꯗꯧꯔꯦ ꯇꯥꯕꯔ‌ꯣ ꯇꯥꯏꯌꯦ ꯑꯗꯣ ꯌꯨꯝ ꯅꯤꯡꯁꯤꯡꯕ꯭ꯔꯣ
ꯅꯤꯡꯁꯤꯡꯉꯤꯗ ꯍ‌ꯣꯏ ꯀꯩꯒꯤ ꯀꯩꯗꯧꯏ
ꯑꯩꯗꯤꯀꯣ ꯑꯩꯗꯤ ꯍꯥꯏꯒꯦ ꯑꯩꯗꯤ ꯃꯄꯥꯟ ꯊꯣꯛꯔꯗꯤꯀꯣ ꯌꯨꯝ ꯅꯤꯡꯁꯤꯡꯗꯦ ꯑꯩꯩꯅ ꯌꯨꯝꯗ ꯂꯩꯔꯗꯤꯀꯣ ꯁꯨꯡꯆꯠ ꯆꯠꯅꯤꯡꯗꯦ ꯃꯄꯥꯟ ꯊꯣꯛꯄ ꯑꯗꯣ ꯑꯩꯅ ꯂꯩꯈꯤꯕ ꯖꯒꯥꯗꯨꯒ ꯂꯩꯔꯗꯤꯀ‌ꯣ ꯁꯨꯡꯊ‌ꯣꯛ ꯊꯣꯛꯅꯤꯡꯗ‌ꯦꯕ ꯍꯥꯏꯗꯤ ꯀꯩꯅꯣ
ꯗꯦ
ꯐꯅꯀꯣ ꯌꯨꯝ ꯆꯠꯅꯤꯡꯉꯁꯨ ꯆꯠꯇꯕꯤꯗ ꯂꯩ ꯕ ꯉꯝꯃꯦꯕ ꯑꯩꯗꯤ ꯏꯃꯥꯈꯣꯏꯅ ꯍꯥꯏꯕꯅꯦ ꯑꯁ ꯅꯪꯗꯤ ꯍꯌꯦꯡꯋꯥꯏ ꯂꯨꯍ‌ꯣꯡꯔꯁꯨ ꯎꯝ ꯎꯝ ꯎꯝ ꯃꯃꯥꯒꯤ ꯃꯄꯥꯝꯗ ꯁꯨꯡ ꯆꯠ ꯆꯠꯀꯗꯧꯕ ꯃꯥꯟꯗꯦ ꯂꯥꯛꯁꯨ ꯂꯥꯛꯄꯤꯒꯗꯧꯕ ꯃꯥꯟꯗꯦꯀꯣ ꯑꯅ ꯍꯥꯏ ꯑꯩ ꯑꯗꯨꯝ ꯇꯧꯋ‌ꯦ ꯍꯥꯏꯗꯤ ꯂꯩꯈꯤꯕ ꯖꯒꯥꯗꯀ‌ꯣ ꯑꯗꯨꯝ ꯂꯩ ꯑꯗꯨꯝ ꯆꯠꯅꯤꯡꯗꯦ ꯍꯥꯏꯕ
ꯑꯥ
ꯑꯗꯣ ꯍꯧꯖꯤꯛꯀꯥꯟꯗꯤ ꯌꯥꯝ ꯆꯠꯅꯔꯦꯗꯀꯣ ꯍꯥꯟ ꯊꯥꯏꯅꯗꯤ ꯑꯥ ꯅꯨꯄꯤꯅ ꯃꯃꯥ ꯈꯣꯏ ꯃꯃꯥꯒꯤ ꯃꯌꯨꯝꯗ ꯆꯠꯄꯁꯦ ꯃꯄꯥꯝꯗ ꯆꯠꯄꯁꯦ ꯇꯣꯏꯅ ꯆꯠꯄꯁꯦ ꯌ‌ꯦꯡꯅꯤꯡꯗꯦ ꯑꯗꯨꯃꯥꯏꯅ ꯍꯥꯏꯕ ꯈꯔꯁꯨ ꯂꯩꯌ‌ꯦꯅꯀꯣ
ꯑꯥ
ꯥꯟꯅꯔꯦꯗꯀꯣ
ꯑꯁ ꯃꯈꯣꯟ ꯑꯃ ꯇꯥꯏꯔꯦ
ꯑꯥ
ꯑꯗꯨ ꯅꯨꯡꯁꯤꯌꯦꯅꯦ ꯑꯩ ꯍꯣꯏ ꯅꯨꯡꯁꯤꯌꯦꯕꯗꯣ
ꯁꯤ ꯑꯩ
ꯑꯗꯨꯔꯣꯝꯗ ꯂꯩꯑꯦ ꯀꯥꯟꯗ ꯑꯗꯨꯝ ꯇꯥꯕꯗꯣ ꯍ ꯍꯧꯒꯠꯄꯌꯛꯇ ꯑꯗꯨꯝ ꯇꯥꯕꯗꯣ
ꯌꯨꯝ ꯌꯨꯝ ꯍꯦꯟꯅ ꯅꯤꯡꯁꯤꯡꯉꯝꯃꯅꯤꯀꯣ
ꯍ ꯀ ꯅꯝꯁꯦ ꯇꯝꯄꯥꯛꯇ ꯇꯝꯄꯥꯛꯇꯒꯤ ꯅꯠꯇ꯭ꯔꯣ
ꯇꯝꯄꯥꯛꯇ ꯂꯩꯔꯦ ꯑꯁꯦ ꯃꯗꯨ ꯃꯤ ꯁꯅ ꯇ ꯄꯥꯛ ꯃꯌꯥꯏ ꯋꯥꯏꯔꯛꯇ ꯂꯩꯌ
ꯑꯣ ꯇꯗꯤ ꯐꯥꯏꯅꯦ
ꯐꯩꯌꯦꯗꯣ ꯈꯪꯗꯦꯗ ꯇꯧꯔꯤꯁꯦ ꯀꯩꯇꯥꯗꯦ ꯑꯃꯔꯣꯝꯗꯗꯤ ꯥꯏ ꯑꯃꯔꯣꯝꯗꯤ ꯐꯠꯇꯦ